ꯑ
ꯇꯥꯏ ꯇꯕꯤ ꯇꯥꯕ꯭ꯔꯣ ꯅꯪꯗꯤ ꯇꯥꯏ ꯚꯥꯏ ꯇꯧꯏ ꯇꯥꯔꯔꯕꯔꯕꯣ
ꯇꯥꯏ ꯇꯥꯏ ꯇꯥꯏ
ꯇꯥꯏ
ꯍꯧꯖꯤꯛꯇꯤ ꯑꯧ ꯍꯧꯖꯤ ꯍꯧꯛꯇꯤ ꯐꯖꯅ ꯇꯥꯛꯈ꯭ꯔꯦ ꯑꯍꯥꯟꯕ ꯍꯧꯔꯛꯏꯗꯨꯗꯤ ꯈꯔ
ꯑꯩꯁꯨ ꯇ ꯎꯖꯤ ꯇꯥꯏꯗ
ꯎꯝ ꯍꯧꯖꯤꯛ ꯍꯧꯖꯤꯛꯇꯤ ꯀꯩꯅꯣ ꯑꯣꯏꯈ꯭ꯔꯦ ꯀ ꯌꯥꯝꯅ ꯀꯟꯅ ꯀꯩꯅꯣ ꯇꯧꯈ꯭ꯔꯦ
ꯑꯩ ꯍꯥꯏꯦ ꯇꯥꯏꯒꯣ
ꯎꯝ
ꯀꯩꯕ
ꯉ ꯖꯤ ꯂꯩꯨꯝ ꯐ ꯅꯨꯡꯉꯥꯏꯕ ꯍꯥꯏꯅꯤꯔ ꯍꯥ
ꯑꯩꯒꯤ ꯏꯊꯟꯗꯅꯤ ꯀꯩꯅꯣ ꯃꯅꯨꯡꯗ ꯂꯩꯔꯤꯕ
ꯑꯦ ꯍꯣꯏ ꯕꯕꯤꯤ ꯂ ꯂꯥꯏꯗ꯭ꯔ
ꯅꯠꯇꯦꯍꯦ ꯂꯌꯦ ꯑꯩꯒꯤ ꯑꯩꯒꯤ ꯂꯩꯗ ꯂꯣꯏꯅ ꯃꯃꯣꯏ ꯇꯣꯉꯥꯟꯅ ꯂꯩ ꯀꯩꯅꯣ
ꯑꯥ
ꯑꯩꯅ ꯑꯩꯅ ꯍꯧꯖꯤꯛ ꯂꯩꯕꯗꯤ ꯑꯩ ꯀꯩꯀꯥ ꯇꯣꯉꯥꯟ ꯂꯩꯅ ꯄꯨꯟꯅꯁꯨ ꯂꯩꯃꯤꯟꯅꯕ ꯌꯥꯔꯣꯏ ꯍꯧꯖꯤꯛꯇꯤ ꯀꯗꯥꯏꯗꯒꯤ ꯈꯣꯟ ꯄꯥꯏꯊꯣꯔꯛꯀꯅꯤ
ꯔꯣꯝꯃ ꯂꯩꯃꯤꯅꯥꯗꯤ ꯅꯨꯡꯉꯥꯏꯔꯩ ꯀꯗꯥꯏ ꯑꯗꯨꯁꯨ ꯈꯪꯗꯦ ꯒ꯭ꯌꯥꯟ ꯑꯗꯨꯗꯥꯏꯗ ꯍ ꯑꯣꯏꯅ ꯁꯤꯡꯖꯨ ꯁꯨꯕ ꯃꯇꯝꯗꯩ ꯁꯨꯕꯅꯤꯅ ꯀꯩꯅꯣ
ꯑꯁ ꯌꯥꯔꯦ ꯑꯗꯨ ꯋꯥꯔꯤ ꯇꯧꯔꯛꯑꯒ ꯑꯃꯨꯛ ꯀꯩꯅꯣ ꯇꯧꯔꯛꯀꯅꯤ
ꯏꯄꯥꯅꯤꯅ ꯋꯥ ꯉꯥꯡꯕꯗ
ꯎ
ꯑꯁꯤꯁ ꯃꯤ ꯑꯃꯅ ꯇꯥꯒꯗꯧꯕ ꯂꯩꯕꯅꯤ ꯅꯪꯕꯨ
ꯑꯣ
ꯇꯣꯉꯥꯜꯂꯒꯅꯤꯕ
ꯑ
ꯀꯣꯀꯥ ꯑꯥꯡꯕꯗꯨꯣ ꯋꯥꯊꯔꯛꯒꯅꯦꯕ
ꯏꯅꯦ ꯀꯅꯦ ꯏꯁꯄꯦꯁꯇꯤ ꯌꯥꯝ ꯂꯩꯗ ꯅꯣꯏ ꯅꯣꯏꯒꯤꯗꯤ ꯅ ꯅꯪꯒ ꯂꯩꯐꯝꯗꯨꯒ ꯑꯩꯁꯨ ꯂꯥꯛꯇ ꯃꯥꯟꯅꯗꯤ ꯂꯥꯛꯑꯦꯗ
ꯎꯝ
ꯃꯐꯝꯗꯨꯒ ꯍꯥꯏꯗꯤ ꯃꯈꯣꯟ ꯇꯥꯅꯔꯛꯏꯕ ꯍꯥꯏꯗꯤ ꯋꯤꯟꯗꯣꯒ ꯑꯗꯣ ꯂꯩꯇꯦꯕ
ꯑꯁ ꯀꯅꯥꯅ ꯑꯉꯥꯡꯕꯒꯨꯝꯝꯇ ꯂꯩꯈꯔ꯭ꯔ ꯑꯩ
ꯗꯣꯅꯤꯅꯤ
ꯍꯌꯦꯡꯏꯁꯨ ꯑꯩꯈꯣꯏꯁꯨ ꯑꯗꯨꯝ ꯂꯧꯔꯕꯗ ꯁꯨꯒꯗꯧꯔꯤꯗꯨ ꯀꯩꯒꯤꯅꯣ ꯏꯀꯥꯏꯅꯅꯤꯡꯉꯥꯏꯁꯨ ꯑꯗꯨꯝ ꯂꯩꯇꯦ ꯀꯩꯅꯣ
ꯁꯤꯡꯖꯨꯗ꯭ꯔꯣꯑꯣ ꯇꯕꯤ
ꯐꯗ ꯁꯤꯗꯤ ꯏꯀꯥꯏꯅꯅꯤꯡꯉꯥꯏ ꯂꯩꯗꯤ ꯁꯤꯗꯤ ꯃꯤꯑꯣꯏ ꯃꯤꯑꯣꯏꯕꯒꯤ ꯑꯗꯨꯝ ꯆꯠꯅꯔ ꯂꯩꯈ꯭ꯔꯕꯅꯦ ꯑꯩꯁꯨ ꯅꯪꯁꯨ ꯍꯌꯦꯡ ꯋꯥꯏ ꯑꯗꯨꯝ ꯇꯣꯞꯇꯧꯕ ꯂꯩꯔꯦ ꯀ꯭ꯔꯤꯔꯤꯕ
ꯑꯗꯨꯗꯤ ꯆꯨꯝꯃꯦꯕ
ꯑꯁ ꯑꯩꯁꯦ ꯃꯐꯝ ꯍꯣꯡꯕ ꯌꯥꯗꯦꯅꯤ ꯃꯐꯝ ꯍꯦꯛ ꯍꯣꯡꯒꯦ ꯇꯧꯔꯗꯤ ꯃꯈꯣꯟꯁꯤ ꯐꯖꯅ ꯐꯖꯅ ꯇꯥꯗꯣꯏꯅꯤ
ꯎꯝ
ꯅꯪ ꯏꯐꯝ ꯃꯐꯝꯗ ꯃꯑꯣꯡ ꯇꯥꯕ꯭ꯔꯣ
ꯑꯩꯗꯤ ꯀꯥ ꯅꯨꯡ ꯂꯩꯌꯦ ꯍꯧꯖꯤꯛꯁꯦ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
ꯀꯥꯅꯨꯡꯗ ꯍꯥꯏꯗꯤ ꯀꯔꯤ ꯍꯥꯏꯁꯤꯔꯥ ꯊꯣꯡꯗꯣ
ꯑꯧ
ꯍꯥꯡꯒ ꯑꯗꯨ ꯑꯁꯝꯨꯀꯣ
ꯃꯈꯣꯟꯒꯤ ꯋꯥ ꯅꯠꯇꯕꯒꯣ ꯍꯥꯏꯕꯗꯤ ꯅꯪꯉꯕ ꯃꯐꯝ ꯐꯐꯝꯗꯨ ꯃꯑꯣꯡ ꯇꯥꯕ꯭ꯔꯥ ꯍꯥꯏꯕꯅꯤꯅ ꯍꯥꯏꯕꯗꯤ ꯑꯩꯁꯦ ꯍꯦꯛ ꯍꯧꯔꯀꯠꯄꯗ ꯈꯣꯏ ꯍꯗꯨ
ꯑ
ꯈꯣꯟꯗꯨꯣ ꯐꯖꯅ ꯇꯥꯛꯇꯕ ꯑꯩ ꯐꯝꯒꯂꯛꯑꯗꯤ
ꯑꯩꯒꯤꯗꯨꯗꯤ ꯑꯩꯒꯤꯗꯤꯗꯨꯗꯤ ꯀꯩꯅꯣ ꯇꯧꯋꯤꯅꯦ ꯐꯖꯩꯅꯦ ꯑꯗꯨꯝ ꯇꯥꯔꯤ ꯃꯈꯩ ꯑꯗꯨꯝ ꯉꯥꯡ ꯂꯩꯔ ꯂꯣꯏꯔ ꯀꯩꯅꯣ
ꯎꯝ ꯑꯗꯨꯃꯥꯏꯅ ꯇꯧꯅꯁꯨ
ꯍꯧꯖꯤꯛ ꯍꯧꯖꯤꯛꯇꯤ ꯇꯥꯔꯈꯔꯤꯁꯦ ꯑꯁ ꯅꯪꯒꯤ ꯌꯨꯝ ꯃꯅꯥꯛꯀꯤ ꯑꯉꯥꯡꯗꯨꯗꯤ ꯁꯨꯡꯌꯥ ꯌꯥꯔꯤꯅꯤ ꯇꯧꯔꯁꯨ ꯄꯥꯏꯈꯠꯇꯕꯀꯣ
ꯎꯝ
ꯌꯥꯝ ꯌꯥꯝ ꯆꯥꯎꯊꯣꯛ ꯑꯦ ꯃꯗꯨ ꯃꯤꯗꯨ
ꯅꯨꯡꯁꯤꯕꯤꯁꯤꯔꯥ ꯅꯨꯡꯁꯤꯔꯣꯏꯁꯤꯔꯥ ꯑꯝꯇꯪ ꯅꯨꯡꯁꯤ ꯅꯨꯡꯁꯤꯌꯦ ꯑꯗꯨꯕꯨꯀꯣ ꯀꯔ
ꯅꯨꯡꯁꯤꯕ
ꯑ
ꯈꯪꯗꯕ ꯍꯥꯏꯕ ꯇꯥꯔꯦꯅꯦ ꯃꯥꯗꯨ ꯑꯩꯈꯣꯏꯅ ꯅꯨꯡꯁꯤꯕꯤꯕꯗꯨ ꯈꯪꯗꯕ ꯍꯥꯏꯇꯥꯔꯦ
ꯐꯨꯔꯤꯠ ꯀꯧꯕ ꯍꯥꯏꯕ ꯃꯇꯝꯗ ꯇꯕꯤꯏ
ꯑꯥ
ꯐꯔꯤ ꯑꯉꯧꯕꯒ ꯋꯥꯏꯕꯗꯣ
ꯎꯝ
ꯂꯧꯔꯒ ꯋꯥꯏꯒꯦ ꯍꯥꯏꯔꯣ ꯇꯧ ꯁꯨꯞꯄꯤ ꯄꯤꯔꯛꯇꯕ ꯑꯗꯣ
ꯎꯝ
ꯑꯣ ꯀꯣꯏꯣꯟ ꯃꯅꯗꯗꯣ
ꯎꯝ
ꯃꯁꯥꯒꯤ ꯑꯣꯏꯅ ꯑꯣꯏꯈ꯭ꯔꯦꯕ ꯋꯥꯏꯒꯦ ꯍꯥꯏꯅ ꯋꯥꯏꯕꯗꯣ ꯀꯃꯥꯏꯅ ꯇꯧꯋꯦꯕ
ꯃꯤ ꯍꯥꯏꯗꯤ ꯑꯁꯣꯏꯕ ꯑꯁꯣꯏꯕ ꯑꯃꯗꯤ ꯂꯩꯕ ꯇꯥꯕꯅꯤ
ꯍꯣꯏ ꯀꯩꯁꯨ ꯀꯥꯏꯗꯦ ꯑꯗꯨꯕꯨꯗꯤ ꯃꯤ ꯌꯥꯗꯦ ꯆꯞ ꯃꯤ ꯆꯞꯅꯅ ꯄꯣꯛꯄ꯭ꯔ ꯅꯠꯇ ꯅꯠꯇ꯭ꯔꯣ
ꯎꯝ
ꯣꯏ ꯈꯣꯏꯅꯤꯅ ꯅꯨꯡꯁꯤ ꯍꯥꯏꯅ ꯑꯩꯈꯣꯏ ꯄꯥꯝꯃꯦꯅ ꯍꯦꯛ ꯇꯧꯕꯗꯣ ꯑꯗꯨꯃꯥꯏꯅ ꯂꯥꯛꯄ ꯅꯠꯇꯦꯕ ꯑꯩꯈꯣꯏ ꯂꯣꯏꯅꯃꯛ ꯅꯪꯁꯨ ꯇꯣꯡꯉꯥꯂ ꯅꯪꯕꯨ ꯋꯥꯈꯛ ꯇꯣꯡꯉꯥꯂ ꯅꯪꯁꯨ ꯁꯣꯏꯕ ꯂꯥꯏꯛꯥꯏꯁꯨ ꯂꯣꯏ ꯍꯣꯏ ꯂꯩꯌꯦ ꯅ꯭ꯔꯣ
ꯎꯝ
ꯂꯣ ꯀꯗꯤ ꯅꯁꯨ ꯈꯨ ꯃꯥꯂꯦ ꯇ ꯄꯦ
ꯍꯥꯏꯁ ꯍꯧꯖꯤꯛ ꯀꯩꯅꯣꯅꯤꯗ
ꯑꯁ ꯑꯩꯁꯨ ꯂꯣꯛ ꯈꯨꯔꯤꯅꯦꯍꯦ
ꯈꯨꯕ ꯍꯥꯏꯁꯦ ꯀꯩꯅꯣꯝꯗꯤ ꯅꯠꯇꯦꯗ ꯑꯥ ꯅꯥꯔꯒ ꯈꯨꯕꯗꯨꯗꯤ ꯅꯠꯇꯦꯕ
ꯀꯥꯟꯃꯟꯗꯕ
ꯎꯝ
ꯂꯧ ꯁꯨꯕꯗꯤ ꯂꯥꯛꯑꯣꯣꯏ ꯂꯣꯏ ꯇꯧꯕꯤꯔꯪꯣ
ꯏꯁ ꯀꯔꯤ ꯂꯧꯅꯣꯗꯅꯍꯦ
ꯂꯧꯒ ꯐꯣꯠꯇꯨꯒ ꯂꯧ ꯂꯤꯡꯕ ꯃ ꯅꯒ
ꯂꯩꯗꯕꯨ ꯑꯩ ꯌꯨꯝꯒꯤ ꯍꯨꯏ ꯆꯥꯛꯁꯨ ꯆꯥꯗꯅ ꯑꯩꯒꯤ ꯃꯤꯆꯥꯛ ꯆꯥꯗꯦ ꯑꯩꯁꯤ ꯇꯣꯉꯥꯟ ꯂꯩꯈ꯭ꯔꯥ ꯁꯤꯕꯣ
ꯑꯁ ꯈꯣꯟꯁꯦ ꯌꯥꯗꯦ ꯇꯧꯑꯦ